ꯄ ꯍꯜꯂꯣ ꯍꯂꯣ ꯑꯣ ꯉꯁꯥꯏ ꯗꯤꯚꯤꯁꯖꯟꯗ ꯑꯃꯨꯛ ꯇꯧꯕꯅꯤ ꯃꯥꯥꯏ ꯈꯣꯟꯖꯦꯜ ꯇꯞꯄꯦ ꯋꯥꯔꯤ ꯁꯥꯟꯅ ꯅꯨꯡꯉꯥꯏ ꯇꯧꯕꯦꯅꯦ ꯇꯥꯗꯣ
ꯑꯧ ꯇꯥꯏꯌꯦ
ꯀꯩꯖꯥꯡ ꯆꯔꯕꯅ ꯏꯃꯥꯄꯦꯝꯃ
ꯇꯨꯝꯃ ꯍꯧꯈꯠꯇ꯭ꯔꯤ ꯑꯩ
ꯀꯩꯅꯣꯝꯗꯤ ꯆꯥꯔꯝꯝꯕꯅꯤ ꯀꯩꯅꯣ ꯕꯣꯁꯁꯦ ꯑꯩꯒꯤ ꯈꯣꯟ ꯃꯥꯟꯗꯦ ꯈꯪꯗꯦ ꯑꯩꯒꯤꯗꯤ ꯂꯥꯛꯇꯦ ꯑꯩꯁ ꯁꯥꯢꯀꯜ ꯆꯤꯡ ꯀꯦꯈꯠꯂꯦ ꯀꯣ ꯑꯩ ꯆꯂꯍꯩ ꯀꯔꯤꯅꯣ
ꯑꯩꯁꯦ ꯉꯁꯥꯏ ꯐꯦꯁꯕꯨꯛ ꯁꯨꯝ ꯔꯤꯜ ꯌꯦꯡꯉꯝꯕ ꯍꯥꯏꯇꯥꯔꯦ ꯑꯗꯨꯗꯨꯒ ꯀꯩꯅꯣ ꯑꯩꯅ ꯑꯩ ꯁꯨꯝ ꯀꯩꯅꯣ ꯆꯠꯂ ꯍꯥꯏꯁꯦ ꯀꯣ ꯗꯥ ꯅꯥꯡ ꯋꯥꯚꯥꯏ
ꯁ꯭ꯄꯤꯀꯔ ꯍꯌꯥꯔꯝꯃꯔꯣꯢ ꯕꯣꯂꯨꯝ ꯍꯥ ꯞꯄ ꯂꯩꯊꯔ ꯌꯥꯕ꯭ꯔꯦ ꯌꯦꯡꯉꯣ ꯌꯥꯗꯦ
ꯑ ꯀꯩꯑꯕ ꯉꯁꯥꯏ ꯁꯨꯝ ꯔꯤꯜ ꯀꯩꯅꯣ ꯐꯦꯁꯕꯨꯛ ꯁꯨꯝ ꯌꯦꯡꯉꯝꯃꯦ ꯑꯗꯨꯗꯨꯒ ꯑꯦ ꯃ ꯑꯃꯥꯥꯖꯣꯟꯒꯤꯔ ꯐ꯭ꯂꯤꯞꯀꯥꯔꯠꯀꯤꯔ ꯀꯩꯅꯣ ꯑꯃ ꯑꯦ ꯑꯦꯠ ꯊꯣꯛꯜꯂꯛꯄꯅꯤꯅꯦ ꯑꯗ ꯑꯦꯠ ꯊꯣꯜꯂꯛꯄꯁꯤꯗ ꯑꯩꯈꯣꯏꯒꯤ ꯃꯊꯪ ꯃꯊꯪꯗ ꯍꯥꯏꯗꯤ ꯅꯦꯛꯁ ꯇꯧꯕꯗꯣ ꯑꯩꯅ ꯆꯤꯡꯉꯀꯥꯟꯗ ꯍꯧꯒꯗꯕꯅꯦꯕ
ꯇꯧꯅꯕ ꯑꯝ ꯑꯗ ꯇꯧꯕꯣꯅ ꯃꯊꯟꯗ ꯒꯣꯔꯥ ꯒꯣꯔꯣ ꯐꯠ ꯇꯧꯔꯣꯕ ꯑꯩ ꯈꯜꯂꯤꯁꯦ ꯁꯦ ꯃꯤꯅ ꯐꯣꯟ ꯍꯦꯛ ꯇꯧꯔꯀ ꯀꯥꯏꯅ ꯏꯁ ꯁꯤ ꯑꯗꯨ ꯑꯗꯅꯦ ꯁꯤꯗ ꯑꯃꯨꯛ ꯑꯩ ꯏꯊꯟꯗ ꯈꯣꯠꯆꯟ ꯇꯁꯤꯜꯂꯦ ꯑꯗꯨꯗꯤ
ꯑꯈ
ꯎꯝ ꯎꯝ ꯅꯪ ꯐꯣꯟꯗ ꯀꯅꯥꯃ ꯇꯧ ꯕꯤꯔꯣꯏꯕꯨꯡ ꯅꯪ ꯌꯨꯝꯗ ꯂꯩꯔꯤꯔꯣ ꯂꯩꯇꯦꯗ ꯒꯣꯍꯥꯇꯤꯗ
ꯑꯩꯒꯨꯍꯥꯇꯤ ꯂꯥꯩꯇꯦ ꯒꯨꯍꯥꯇꯤ ꯊꯥꯗꯣꯛꯑꯦ
ꯑꯦꯟꯇꯛ ꯂꯥꯁ ꯏꯌꯥꯔ ꯎꯝ
ꯊꯕꯛ ꯂꯣꯏꯁꯤꯟꯗ꯭ꯔꯤꯗ ꯔꯤꯁꯔꯁꯀꯤ
ꯄꯩꯁꯥ ꯊꯣꯛꯅꯕ ꯄꯩꯁꯥ ꯂꯥꯛꯐꯃ ꯂꯩꯇ꯭ꯔꯀꯥꯟꯁꯤꯗ ꯏꯁ ꯊꯤꯌꯨ ꯀꯩꯅꯣ ꯍꯥꯡꯅꯕ
ꯎꯝ ꯏꯁ ꯏꯁ ꯏꯁ ꯏꯁ
ꯍꯥ ꯎꯝ
ꯋꯥꯄ ꯕꯒ ꯆꯠꯀꯦ
ꯔꯦꯟꯇ ꯂꯩꯌꯦ ꯑꯗꯨꯗꯤ ꯍꯥꯥ
ꯀꯨꯏꯅꯣ
ꯇꯥꯗ꯭ꯔꯣ ꯍꯂꯣ ꯇꯥꯗ꯭ꯔꯣ
ꯇꯥꯏ ꯇꯥꯏ ꯉꯥꯈꯣꯀꯣ
ꯑꯁ ꯇ ꯇꯥꯏ ꯅꯪ ꯔꯦꯟꯇ ꯂꯩꯔꯦ
ꯑ ꯍꯣꯏ ꯑꯦꯄꯥꯔꯠꯃꯦꯟ ꯍꯥꯏꯇꯥꯔꯦ ꯑꯦꯄꯥꯔꯠꯃꯦꯟꯒꯨꯝꯕ
ꯆꯟꯗ꯭ꯔꯀꯥꯟꯇ ꯃꯆꯤꯟꯅꯥꯎꯒꯤꯔ ꯀꯥꯔꯒ ꯂꯩꯈ꯭ꯔꯦ
ꯎꯝ ꯂꯩꯔꯃꯥꯂꯦ
ꯀꯩꯅ ꯋꯥ ꯅꯪ ꯅꯨꯄꯤ ꯐꯪꯗ꯭ꯔꯤ
ꯍꯥ ꯍꯥ ꯍꯥ ꯍꯥ ꯃꯥꯟꯕ ꯈꯪꯉꯕꯣ
ꯈꯜꯂꯤꯗꯣ ꯃꯥꯅ ꯃꯥꯅ ꯑꯣꯏꯔꯝꯃꯗꯣ
ꯁꯣꯏꯔꯝꯃꯅꯤ ꯁꯥꯖꯥꯎꯅꯤ ꯅꯤꯖꯤꯡꯉꯛꯄ ꯍꯦꯛ ꯑꯗꯗꯝꯗꯨꯗ ꯀꯔꯤ ꯅꯤꯡꯁꯤꯡ ꯉ ꯐꯪꯒꯟꯗꯕꯗꯨꯗ
ꯍꯣꯏꯅꯦ ꯍꯣꯏꯅꯦ ꯐꯪ ꯑꯗꯨꯝ ꯐꯪꯗꯦ ꯍꯧꯖꯤꯛꯁꯨ ꯐꯪꯒꯗꯕ ꯃꯥꯟꯗꯦ
ꯅꯣꯏ ꯆꯦ ꯂꯩꯕꯔꯥ ꯅꯠꯇꯦꯗ ꯅꯣꯏ ꯅꯆꯤꯟ ꯅꯅꯥꯎ ꯀꯌꯥ ꯑꯅꯤ ꯅꯠꯇ꯭ꯔꯣ
ꯂꯩ ꯂꯩ ꯏꯆꯦ ꯂꯩ ꯏꯆꯦ ꯑꯅꯤ ꯂꯩ
ꯅꯪꯒꯥ ꯍꯥ
ꯑꯃ ꯍꯣꯡꯗꯒ꯭ꯔꯦ ꯑꯃ ꯂꯩꯔꯤꯕ
ꯅꯪ ꯄꯦꯔꯥꯗ ꯇꯝꯃꯝꯃꯤ ꯑꯁ ꯈꯪꯂꯝꯃꯣꯢ
ꯀꯅꯥꯅꯣ
ꯎꯝ ꯅꯠ
ꯑꯩꯁꯨ ꯐꯖꯅ ꯈꯪꯗꯦꯉꯣ ꯌꯨꯝ ꯄꯥꯟꯈꯤꯕꯗ ꯑꯃꯅꯤ ꯐꯦꯁ ꯕꯨꯛꯇꯒ ꯎꯕꯗꯣ ꯁꯣꯐꯤꯌꯥ ꯒꯥꯏꯗꯣ ꯄꯥꯟꯈꯔ ꯃꯥꯜꯂꯦ ꯁꯃꯥꯁꯨ
ꯁꯣꯐꯤꯌꯥ ꯍꯥꯏꯅ ꯀꯅꯥꯅꯣ
ꯑꯁ ꯈꯦꯛꯃꯟꯒꯤ ꯈꯦꯡ ꯈꯦꯡ ꯂꯥꯎꯕꯤꯗꯣ ꯑꯣ ꯑꯗꯨ ꯄꯥꯟꯈ꯭ꯔꯦ ꯁꯃꯥꯖꯁꯥꯈꯤ ꯑꯃ ꯂꯩꯕꯗꯣ ꯄꯥꯟꯈ꯭ꯔꯦ
ꯀꯅꯥꯕ
ꯁꯃꯥꯁꯥꯈꯤ ꯑꯃ ꯂꯩꯕꯗꯣ
ꯃꯣꯢ ꯍꯥꯢꯕꯤꯌꯨ ꯑꯣ
ꯃꯁꯛ ꯌꯥꯝ ꯊꯤꯕ ꯑꯃ ꯌꯥꯎꯕꯗꯣ ꯑꯗꯨ ꯃꯥꯏꯅ ꯍꯥꯏꯕꯤꯅꯨ ꯏꯕꯨꯡꯉꯣ ꯐꯖꯒ꯭ꯔꯦ ꯃꯁꯛ ꯆꯦꯟꯁ ꯐꯖꯟꯅ ꯇꯧꯈꯔꯦ ꯑꯗꯥ ꯏꯂꯤꯖ ꯏꯂꯤꯖꯥꯕꯦꯠ ꯇꯧꯔꯦ
ꯏꯂꯤꯖꯥꯕꯦꯠ ꯇꯨꯅꯦ ꯑꯩꯅ
ꯆꯦꯟꯖ ꯇꯧꯋꯤ ꯑꯗꯨꯁꯨ ꯍꯣꯡꯈ꯭ꯔꯦ ꯑꯗꯨꯁꯨ
ꯃꯤ ꯅꯨꯄꯥꯅ ꯄꯩꯁꯥ ꯊꯔꯛ ꯑꯒꯥ ꯆꯦꯟꯕ ꯉꯝꯕ
ꯎꯝ ꯈꯗꯦ ꯑꯗꯨꯒ ꯀꯅꯥ ꯀꯅꯅꯣ ꯈꯔꯗꯤ ꯍꯣꯡꯅꯈ꯭ꯔꯕ ꯅꯨꯄꯥꯗꯒꯗꯤ ꯑꯩ ꯃꯃꯤꯡꯕꯨ ꯀꯥꯎꯁꯤꯜꯂꯑꯦꯅꯦ ꯃꯤꯒꯥ ꯁꯨꯝ ꯇꯧꯔꯤꯖꯦ ꯀꯅꯥꯝ ꯀꯧꯗꯦ ꯑꯩ ꯅꯍꯥꯟ ꯄꯥꯎ ꯐꯥꯎꯅꯔꯁꯨ ꯍꯟꯕꯔꯝꯅꯤ ꯍꯥꯞꯅꯔꯁꯨ ꯃꯥꯏ ꯄꯥꯎ ꯐꯥꯎꯅꯗ꯭ꯔꯦ ꯂꯣꯏ ꯍꯥꯏꯕ ꯂ ꯃꯥꯏ ꯃꯥꯏ ꯊꯕꯛ ꯂꯣꯏ ꯇꯧꯅꯔꯝꯃꯤꯅꯤ
ꯑꯗꯨꯕꯨꯗꯤ ꯆꯍꯤ ꯃꯠꯇꯥꯡꯅꯤꯅ
ꯎꯝ ꯑꯩ ꯑꯃꯨꯛ ꯍꯥꯟꯅꯗꯧ ꯇꯧꯔꯗꯤ ꯃꯨꯛ ꯑꯇꯩ ꯑꯗꯩ ꯊꯕꯛ ꯄꯨꯜꯂꯗꯤ ꯈꯔ ꯀꯧꯅꯗꯧꯕ ꯏꯆꯦ ꯃꯧꯁꯤ ꯅꯪꯅꯥꯀꯗ ꯃꯤ ꯄꯩꯁꯥ ꯈꯣꯝꯕꯁꯤꯅ ꯃꯤ ꯄꯩꯁꯥ ꯄꯥꯏꯔꯛꯇꯣꯏꯅꯦ ꯀꯔꯤ ꯃꯣꯏ ꯕꯤꯖꯤꯅꯦꯁ ꯑꯣꯏꯔꯝꯃꯤꯅꯦ
ꯈꯪꯗ ꯃꯣꯏ ꯀꯩ ꯕꯤꯖꯤꯅꯦꯁ ꯇꯩꯅꯣ
ꯄꯩꯁꯥꯏ ꯂꯝꯕꯤ ꯌꯥꯝ ꯈꯪꯕꯅꯤ ꯁꯤꯠꯇ ꯑꯗꯣ ꯁꯤ ꯁꯤ ꯐꯪꯕ ꯁꯤꯛꯇꯔ ꯁꯤ ꯈꯪꯕꯅꯤ ꯑꯦ ꯑꯗꯨ ꯑꯗꯨ ꯀꯩꯝ ꯈꯟꯗꯦ ꯀꯔꯤꯅꯣ ꯑꯗꯨꯝ ꯈꯪꯂꯒ ꯇꯥꯟꯆꯔ ꯑꯕ ꯍꯥ ꯑꯩꯅꯦꯕ ꯑꯗꯨꯝꯕ ꯈꯪꯉꯦꯩꯅ ꯑꯃ ꯑꯗꯨꯝꯕ ꯀꯝ ꯈꯪꯗꯕ ꯈꯪꯉꯒ ꯂꯩ ꯀꯀ ꯀꯀ ꯀꯣꯀꯥ ꯀꯣꯀꯥ ꯍꯩꯌꯦꯕ ꯎꯝ ꯍꯝ ꯃꯣꯏ ꯁꯨꯝ ꯀꯩꯅꯣ ꯀꯩꯀꯩꯁꯨ ꯈꯔ ꯂꯩꯇꯣꯏꯅꯦꯗꯤ ꯂꯝꯕꯤ ꯀꯩꯕꯣ ꯀꯩꯕ ꯃꯁꯥꯒꯤꯁꯨ ꯂꯝꯕꯤ ꯈꯔ ꯂꯩꯇꯣꯏꯅꯦ ꯑꯗꯦ ꯃꯣꯏꯗꯨ ꯗꯨꯀꯥꯟꯒꯗꯒꯤ ꯐꯝꯅꯕ ꯈꯣꯠꯅꯕ ꯑꯗꯨꯝ ꯂꯩꯈꯤꯕꯅꯤ ꯑꯗꯨꯅꯤ ꯑ ꯇꯧ
ꯍꯧꯖꯤꯛꯀꯥꯟꯗꯤ ꯅꯪ ꯂꯥꯏꯔꯤꯛ ꯇꯝꯕꯅ ꯀꯩꯅꯣ ꯂꯩꯇ꯭ꯔꯦ ꯂꯥꯏꯔꯤꯛ ꯐꯖꯅ ꯇꯝꯗ꯭ꯔꯒꯁꯨ ꯄꯩꯁꯥꯕꯨ ꯇꯥꯟꯅ ꯍꯩꯔꯒ ꯄꯩꯁꯥ ꯊꯣꯛꯑꯕ ꯅꯪ ꯑꯁꯤꯡꯕ ꯃꯤ ꯂꯥꯏꯔꯤꯛ ꯍꯩꯕ ꯃꯤ ꯆꯤꯡꯉꯩ
ꯆꯅꯤ ꯂꯤꯆꯤꯡꯕꯗꯨ ꯀꯩꯅꯣꯝ ꯇꯧꯕ ꯃꯥꯜꯂꯤ ꯃꯗꯨ ꯀꯔꯤꯒꯤꯅꯣꯗꯤ ꯈꯪꯗꯦ ꯀꯣꯂꯦꯖ ꯍꯥꯟꯖꯤꯟꯕ ꯃꯜꯂꯤ ꯂꯨꯆꯤꯡꯗꯨ ꯀꯥꯎꯈ꯭ꯔꯕ꯭ꯔꯥ
ꯃꯋꯥꯥꯡ ꯇꯥꯕꯗꯒꯤ ꯔꯥꯥꯁꯀꯨꯃꯥꯔꯒꯤ ꯑꯗꯋꯥꯢꯗꯨꯔꯣ ꯎꯝ
ꯑꯩꯈꯣꯏꯗꯒꯤ ꯁꯦꯟꯅꯔ ꯑꯣꯏꯕ ꯅꯨꯄꯤ ꯑꯃ ꯀꯣꯏꯌꯦꯕ
ꯑꯩ ꯅꯍꯥꯟꯋꯥꯏꯁꯤꯅꯦ ꯌꯥꯝ ꯄꯥꯝꯃꯦ ꯍꯧꯖꯤꯛꯇꯤ ꯄꯥꯝꯗ꯭ꯔꯦ
ꯁꯦꯝꯕꯤꯅꯕ
ꯅꯠꯇꯦꯗ ꯁꯦꯝꯕꯤꯅꯣ ꯈꯪꯗꯦ ꯈꯪꯗꯦ ꯑꯩ ꯅꯍꯥꯟꯋꯥꯏ ꯑꯗꯨꯝ ꯑꯩꯉꯣꯟꯗꯒꯤ ꯑꯩꯉꯣꯟꯗꯒꯤ ꯍꯟꯕ ꯑꯗꯨꯝ ꯄꯥꯝꯃꯦ ꯑꯗꯨ ꯍꯧꯖꯤ ꯍꯧꯖꯤꯗꯤ ꯄꯥꯝꯗ꯭ꯔꯦ
ꯅꯪꯗꯤ ꯐꯪꯉꯔꯣꯏꯌꯦ ꯁꯦꯅꯤꯌꯔꯗꯤ ꯅꯁꯨꯡ ꯅꯃꯥꯟꯅꯕꯤꯁꯨ ꯐꯪꯉꯔꯣꯏꯌꯦ ꯀꯩꯗꯧꯁꯦ ꯍꯥꯏꯕꯅꯣ ꯑꯩ ꯏꯁꯥꯅ ꯌꯥꯖꯩ ꯑꯩ ꯀꯔꯤꯝ ꯌꯦꯠꯇꯦ ꯑꯩꯅ ꯑꯩꯅ ꯑꯗꯨ ꯐꯪꯈꯤꯅꯤ ꯑꯗꯨ ꯇꯧꯈꯤꯅꯤꯅ ꯃꯥ ꯑꯗꯨꯃꯥꯏꯟ ꯍꯥꯏꯕ ꯌꯥꯕ꯭ꯔꯣ ꯑꯩ ꯀꯦꯝ ꯍꯥꯏꯗꯦ ꯅꯣꯏ ꯍꯥꯙꯅꯤꯡꯕ ꯍꯥꯏꯌꯣ ꯀꯦꯝ ꯈꯟꯗꯦ ꯍꯧꯖꯤꯛ ꯄ꯭ꯔꯤꯌꯥꯡꯀꯥ ꯂꯨꯃꯝꯝꯕꯅꯤ ꯀꯥꯎꯕꯨ ꯀꯥꯎꯏꯅꯦ ꯅꯪ ꯅꯠꯇ꯭ꯔꯣ ꯄꯔ꯭ꯤꯌꯥꯡꯀꯥ ꯂꯨꯝꯃꯕꯗꯣ ꯌꯥꯝꯅ ꯑꯁ ꯀꯔꯤꯕ ꯋꯥꯟꯂ ꯇꯨꯔ ꯀꯌꯥꯅꯣ ꯃꯥ ꯆꯡꯉꯛꯄꯗꯨꯕꯣ ꯑꯥꯗ ꯇꯧꯔꯝꯃꯦ ꯑꯗꯨꯗꯨꯒ ꯀꯔꯤ ꯀꯅꯥꯅ ꯁꯟꯒꯤꯇ ꯀꯅꯥꯅꯣ ꯌꯥꯝ ꯂꯛꯅꯔꯛꯄꯅꯤꯅꯦ ꯀꯩꯅꯣ ꯃꯥꯅ ꯃꯤꯊꯥꯏꯒꯤ ꯄꯤꯔꯛꯇꯅ ꯌꯥꯝ ꯇꯧꯋꯦ ꯍꯥꯏ ꯇꯧꯔꯝꯃꯦꯗ
ꯑꯗꯨꯝ ꯇꯣꯛꯈ꯭ꯔꯦ ꯑꯗꯨꯒ ꯄꯤꯔꯣꯕꯇꯒ ꯀꯣꯏꯅꯈꯤꯗ
ꯀꯩꯅꯣ ꯄ꯭ꯔꯤꯌꯥꯡꯀꯥꯕꯣ
ꯎꯝ
ꯎ ꯍꯧꯖꯤꯛꯇꯤ ꯇꯣꯛꯅꯔꯝ ꯃꯅꯤꯗ ꯑꯇꯣꯞꯄꯥ ꯀꯣꯏꯕꯅꯦ ꯍꯧꯖꯤꯛ ꯄꯨꯅꯦ ꯃꯇꯝꯗꯨꯗꯤ ꯃꯥ ꯕꯣꯔꯗꯤꯡ ꯍꯣꯁꯇꯦꯜ ꯕꯣꯔꯗꯤꯡ ꯂꯩꯕ ꯀꯥꯟꯗꯨꯗ ꯀꯣꯏꯅꯔꯝꯕꯅꯦ ꯚꯩꯌꯥꯗꯤ ꯀꯨꯏꯅ ꯆꯠꯂꯤꯅꯦ ꯈꯪꯗꯦ ꯕꯌꯥꯗꯤ ꯌꯥꯝ ꯀꯨꯏꯅ ꯆꯠꯂꯤꯅꯦ
ꯚꯩꯌꯥ
ꯗꯦꯅꯦꯜꯁꯟ
ꯑꯣ
ꯃꯅꯗꯤ ꯌꯥꯒ ꯈꯪꯅꯔꯤꯗꯅ ꯑꯗꯨꯝ ꯃꯥꯒꯤ ꯅꯍꯥꯟꯋꯥꯏ ꯅꯥꯏꯔꯤꯌꯥ ꯈꯛ ꯇꯧꯕꯤꯕ ꯃꯥꯜꯂꯦꯕꯗꯣ ꯑꯥ
ꯑꯦ ꯇꯥꯟꯅꯔꯤ ꯀꯥꯟꯗ ꯑ
ꯀꯞꯇꯅ ꯄꯤꯗꯅ ꯃꯣꯏ ꯌꯥꯝ ꯊꯦꯝꯅꯒꯤꯕꯅꯦ ꯃꯣꯏ ꯒ꯭ꯔꯨꯞ ꯀꯥꯡꯕꯨꯅ ꯑꯗꯨꯗꯨ ꯀꯃꯥꯏꯅ ꯇꯧꯏꯅꯣ ꯈꯪꯗꯦꯪ ꯌꯥ ꯂꯩꯔꯝꯃꯦ ꯈꯪꯅꯔꯤꯕ ꯃꯤ ꯂꯕꯤ ꯗꯨꯕꯤ ꯑꯣꯟꯈꯔꯦ ꯇꯤꯅꯥꯒꯥꯏꯗꯤꯕ ꯖꯤꯝꯒ ꯆꯠꯇꯅ ꯇꯧꯔꯤ
ꯅꯨꯄꯥ ꯃꯥꯟꯕꯤꯗꯣ
ꯑꯦ
ꯑꯗꯨꯗ ꯇꯦꯟ ꯊꯥꯒꯤꯕ꯭ꯔꯣ ꯗꯒꯤ
ꯊꯥꯏꯒꯩꯅꯣ
ꯇꯨꯔꯒ ꯃꯥꯗꯣ ꯆꯪꯉꯛꯐꯝ ꯇꯧ ꯂꯩꯔꯝ
ꯇꯧꯗꯦ ꯁ꯭ꯀꯨꯜ ꯀꯥꯗꯕ ꯍꯥꯏ꯭ꯔ ꯍꯣꯏꯅꯦ ꯁ꯭ꯀꯨꯜ ꯀꯥꯗꯕ ꯅꯠꯇ꯭ꯔꯣ ꯀꯩꯅꯣꯝ ꯆꯠꯂꯤꯅꯦꯦ ꯀꯣꯆꯤꯡ ꯁꯦꯟꯇꯔ ꯊꯝꯃꯤꯅꯦꯅ ꯇꯧꯗ꯭ꯔꯦ ꯃꯄꯥꯅ ꯄꯣꯖꯤꯁꯟ ꯂꯦꯞꯍꯟꯗꯣꯏꯅꯤ ꯀꯥꯏ ꯑꯗꯨꯃꯥꯏꯅ ꯇꯧꯈꯤꯕꯅꯤ ꯑꯗꯣ ꯑꯩ ꯊꯝꯃꯒ ꯌꯥꯔꯦ ꯊꯦꯡꯀ꯭ꯌꯨ ꯌꯥ ꯌꯥꯏ ꯎꯝ ꯊꯥꯝꯃꯦ ꯊꯝꯃꯦ
ꯎꯝ